ꯇꯥꯕ꯭ꯔꯣ꯫
ꯑꯣ ꯑꯣ ꯇꯥꯏ꯫
ꯍꯥꯥ꯫
ꯇꯥꯕ꯭ꯔꯣ꯫
ꯇꯥꯌꯦꯕ꯫
ꯀꯩꯗꯧꯔꯤꯅꯣ꯫
ꯍꯣ ꯇꯥꯌꯦ꯫
ꯀꯩꯗꯧꯔꯤꯅꯣ ꯍꯥꯏꯕ꯫
ꯑꯗꯨꯝ ꯂꯩꯔꯤꯌꯦ꯫
ꯀꯦ ꯅꯪꯗꯤ꯫
ꯐꯝꯂꯤꯌꯦ ꯑꯩꯁꯨ ꯅꯣꯡ ꯆꯨꯕꯒꯤ ꯌꯥꯗꯦꯅꯦ ꯅꯣꯡ ꯀꯟꯅ ꯆꯨꯌꯦꯅꯦ꯫
ꯥꯆꯥꯛ ꯆꯥꯛ ꯆꯥ ꯆꯥꯈ꯭ꯔꯣ
ꯆꯥꯛ ꯆꯥꯛ ꯆꯥꯗꯔ꯭ꯤ ꯊꯣꯡꯉꯥ ꯂꯩꯏ ꯅꯣꯏꯗꯤ
ꯑꯩꯈꯣꯏꯗꯤ ꯆꯥꯛ ꯆꯥꯕ ꯂꯣꯏꯔꯦ
ꯀꯩ ꯃꯊꯦꯜ ꯆꯕꯔꯣ
ꯑꯩꯈꯣꯏꯁꯦ ꯁꯟꯁꯥ ꯁꯟꯁꯥ ꯆꯥꯏ ꯉꯁꯤ
ꯅꯣꯏꯗꯤ ꯁꯥꯒꯗ ꯆꯥ ꯂꯩꯅꯦ
ꯑꯗꯨꯅꯦ ꯑꯩꯈꯣꯏꯒꯤ ꯁꯟꯁꯥ ꯉꯥꯛꯇ ꯁꯥ ꯉꯥ ꯇ ꯆꯥꯔꯒ ꯂꯩꯌꯦ
ꯅꯣꯏꯗꯤ ꯁꯥ ꯌꯥꯝ ꯍꯣꯡꯖꯥꯠꯅꯤꯗ
ꯍꯣꯡꯕꯒꯤ ꯅꯠꯇꯦꯗꯥ ꯑꯩꯈꯣꯏꯗꯤ ꯆꯥꯗ꯭ꯔꯗꯤ ꯂꯩꯕ ꯉꯝꯗꯕ
ꯅꯣꯏꯗꯤ ꯅꯣꯏꯗꯤ ꯁꯥ ꯆꯥꯗꯔꯥꯗꯤ ꯂꯩꯕ ꯌꯥꯗꯕ ꯃꯥꯜꯂꯤꯗ ꯅꯨꯇꯤꯒꯤ
ꯍꯣꯏ ꯑꯗꯨꯃꯥꯏꯅꯅꯦ
ꯎꯝ ꯁ ꯆꯥꯝꯃꯟ ꯕꯁꯤ ꯍꯛꯆꯥꯡ ꯐꯗꯕꯅꯤꯀꯣ ꯎꯝ
ꯃꯤꯗꯤ ꯃꯤꯗꯤ ꯆꯥꯎꯋꯦꯅ ꯃꯤꯗꯤ ꯋꯥꯡꯉꯦꯅ ꯑꯩꯈꯣꯏꯗꯤ
ꯍꯥꯥ
ꯑꯩꯈꯣꯏꯗꯤ ꯁꯟꯁꯥ ꯆꯥꯔ ꯋꯥꯡꯉꯦ
ꯑꯦ ꯁꯟꯁꯥ ꯆꯥꯕꯒꯤ ꯋꯥꯡ ꯁꯟꯁꯥꯅ ꯋꯥꯡꯕ ꯅꯠꯇꯦꯗ
ꯍꯤ ꯍꯤ ꯍꯨꯝ
ꯎꯝ ꯁꯟꯁꯥ ꯆꯥꯗꯔꯥꯁꯨ ꯋꯥꯡꯕ ꯂꯩꯗ ꯑꯩꯗꯤ ꯑꯩꯗꯤ ꯍꯞꯇꯥꯗ ꯁꯥꯁꯦ ꯁꯥ ꯆꯥꯕ ꯑꯅꯤꯔꯛ ꯈꯛꯇꯅꯤ ꯍꯞꯇꯥꯗ ꯆꯥꯕ
ꯄꯨꯟꯁꯤꯗ꯭ꯔꯣ
ꯍꯥꯥ
ꯄꯨꯟꯁꯤ ꯇꯔꯣ
ꯍꯧꯖꯤꯛ ꯅꯠꯇꯦ ꯍꯞꯇꯥꯗ ꯍꯥꯏꯕ
ꯑꯣꯍꯣ ꯍꯨꯝ ꯍꯨꯝ
ꯆꯕꯅꯥ ꯁꯥꯁꯦ ꯑꯅꯤꯔꯛ ꯑꯅꯤꯔꯛ ꯆꯥꯕꯥ
ꯑꯦꯍꯦ
ꯎꯝ ꯁꯥꯁꯦ ꯇꯣꯏꯅꯥ ꯆꯔꯗꯤ ꯌꯥꯗꯝꯅꯤꯗ
ꯎꯝ
ꯎꯝ ꯉꯁꯤꯗꯤ ꯀꯥꯏ ꯆꯠꯄꯥꯅꯣ
ꯑꯁꯤꯁꯦ ꯀꯣꯏꯕ ꯆꯠꯂꯦ ꯏꯃꯥꯟꯅꯕꯤ ꯈꯣꯏꯒ
ꯍꯌꯦꯡ ꯊꯨꯝꯃ ꯀꯣꯏꯕ ꯀꯣ ꯁꯟꯗꯦꯗ ꯁꯨ ꯃꯨꯛ ꯀꯣꯏꯕ
ꯍꯣꯏ
ꯂꯣꯏꯔꯦ ꯍꯦ ꯅꯣꯏ ꯁꯤꯇꯤꯗ ꯂꯩꯕ ꯌꯥꯗꯦꯅꯦ ꯀꯣꯏꯕꯥ ꯆꯠꯄꯥ ꯃꯔꯛꯇꯥ
ꯑꯩꯈꯣꯏꯗꯤ ꯁꯨꯇꯤ ꯆꯣꯞꯄꯦ
ꯃꯤ ꯁꯤꯡꯁꯦ ꯅꯨꯄꯤꯁꯤꯡꯁꯦ ꯀꯣꯏꯕꯗꯤ ꯍꯦꯟꯅ ꯍꯦꯛ ꯍꯦꯟꯖꯤꯜꯂꯤꯀꯣ ꯁꯦꯡꯕ ꯅꯨꯄꯤ ꯎꯕ ꯌꯥꯗꯅꯦ
ꯁꯤꯁ ꯅꯨꯄꯥꯈꯣꯏ ꯅꯨꯄꯥꯈꯣꯏꯗꯤ ꯅꯨꯡꯇꯤꯒꯤ ꯀꯣꯏꯅ ꯑꯍꯤꯡ ꯑꯍꯤꯡ ꯆꯥꯛ ꯆꯥꯕ
ꯅꯨꯄꯥ ꯈꯣꯏꯗꯤ ꯅꯨꯄꯥ ꯈꯣꯏꯗꯤ ꯀꯣꯏꯕ ꯍꯥꯏꯕꯗꯣ ꯃꯣꯏꯗꯤ ꯌꯨꯝꯗ ꯆꯠꯄꯅꯤꯗ ꯌꯨꯝꯗ ꯃꯔꯨꯞꯁꯤꯡꯒꯥ ꯀꯩꯅꯣꯝ ꯄꯨꯟꯅ ꯆꯥꯕ ꯆꯠꯄꯅꯤꯅ
ꯍꯥꯏ
ꯑꯗꯨꯕꯨ ꯀꯩ ꯍꯥꯏꯁꯤꯦꯔꯥ ꯍꯥ
ꯑꯩꯈꯣꯏꯗꯤ ꯀꯗꯥꯏ ꯆꯠꯄ꯭ꯔꯣꯅꯦ
ꯑꯣꯄꯟꯅ ꯑꯣꯄꯟꯟꯅ ꯀꯣꯏꯕꯗꯨ ꯅꯨꯄꯤꯁꯤꯡꯅ ꯍꯦꯜꯂꯦ ꯍꯥꯏꯕ ꯅ ꯀꯦꯒꯒꯥꯗꯅ ꯆꯄꯗ
ꯍꯥꯏꯣꯏꯗꯤ ꯑꯩꯈꯣꯏꯗꯤ ꯍꯨꯇꯤ ꯆꯣꯄꯤꯅ
ꯑꯩꯌꯦ
ꯍꯥ
ꯍꯌꯦꯡꯁꯨ ꯁꯟꯗꯦꯁꯤ ꯅꯥꯅꯤ ꯀꯣꯏꯕꯃꯛ ꯌꯥꯝꯃꯅꯤꯅꯦ
ꯑ ꯍꯌꯦꯡꯁꯨ ꯄꯨꯟꯒꯅꯤ
ꯑ ꯊꯟꯕꯤꯗꯗꯤ ꯃꯤ ꯀꯣꯏꯕ ꯌꯥꯕꯅꯦꯕꯀꯣ ꯁꯤ ꯀꯔꯤ ꯍꯥꯏꯁꯤꯔ ꯀꯣꯏꯐꯝꯒꯨꯝꯕ ꯑꯗꯨꯗ ꯉꯇ ꯉꯅꯦꯕ
ꯁꯤꯁ
ꯑꯩꯏꯗꯤ ꯀꯣꯏ ꯄꯀꯁꯥꯅꯤ ꯀꯒ
ꯊꯕꯛ ꯌꯥꯝ ꯂꯩꯕꯒꯤꯔꯣ
ꯃꯔꯨꯞꯀꯥ ꯌꯥꯝꯗꯕꯅꯤꯅ ꯑꯩꯈꯣꯏꯗꯤ ꯃꯄꯥꯟ ꯊꯣꯛꯇ ꯌꯥꯝ ꯊꯣꯛꯇꯦ ꯍꯕꯗꯤ ꯆꯠꯇꯦꯗꯤ ꯆꯠꯃꯤꯟꯅꯕ ꯐꯥꯕ ꯑꯃ ꯐꯖꯅ ꯂꯩꯔꯗꯤ ꯆꯠꯄ ꯌꯥꯕ
ꯁꯦꯁ
ꯎꯝ ꯅꯪꯗꯤ ꯀꯅꯥ ꯀꯅꯥ ꯂꯩꯕꯦ ꯅꯪ ꯏꯃꯨꯡ ꯂꯩꯕ ꯅꯪꯗꯤ
ꯍꯣꯏ ꯕꯕꯣꯛ ꯄꯨꯄꯨ ꯈꯣꯏꯒ ꯂꯩꯌꯦ
ꯏꯃꯨꯡꯗꯔꯗꯤ ꯅꯪꯗꯤ ꯆꯥꯛ ꯊꯣꯡꯕꯁꯨ ꯐꯪꯉꯝꯃꯣꯏꯅꯦ
ꯍꯣꯏ ꯆꯨꯝꯃꯦ
ꯅꯪꯅꯦ ꯈ꯭ꯋꯥ ꯅꯨꯡꯉꯥꯏꯔꯤꯁꯦ ꯇꯥ ꯇꯣꯡꯉꯁꯨ ꯐꯉꯗꯦ ꯐ ꯂꯩꯔꯗꯗꯤ ꯂꯩꯅꯤ
ꯍꯣꯏꯅꯦ
ꯅꯣꯏ ꯅꯣꯏ ꯅꯣꯏ ꯏꯃꯨꯡ ꯁꯣꯡꯉ ꯊꯣꯡꯉꯝꯅꯤ
ꯑꯩꯈꯣꯏ ꯃꯥꯅ ꯊꯣꯡꯉꯦ ꯆꯥꯛꯁꯨ
ꯅꯪꯁꯨ ꯃꯇꯦꯡ ꯄꯥꯡꯉꯗꯅ ꯅꯣꯏ ꯃꯥꯒꯤꯇꯒꯤ
ꯄꯥꯡꯉꯤꯅ ꯑꯩꯈꯣꯏꯁꯨ
ꯎꯝ
ꯆꯅꯝ ꯈꯣꯛꯑꯦꯅ ꯄꯤꯌꯥꯁ ꯑꯩꯈꯣꯏ ꯆꯅꯝ ꯈꯣꯛꯄ ꯌꯥꯎꯏ
ꯁꯥ ꯁꯕ ꯅꯨꯃꯤꯠꯠꯇꯗꯤꯟ ꯐꯉꯃꯤꯉ
ꯍꯝ
ꯎꯝ ꯃ ꯌꯥꯝ ꯃꯣꯗꯤ ꯄꯅ ꯃꯣꯗꯤ ꯐ ꯍꯥ
ꯆꯅꯝ ꯈꯣꯛꯄ ꯌꯥꯎꯕꯁꯨ ꯊꯕꯛ ꯅꯠꯇ꯭ꯔꯣꯅꯦ꯫
ꯆꯅꯝ ꯈꯣꯛꯄꯗꯨ ꯉꯥꯏꯍꯥꯛꯁꯨ ꯋꯥꯕ ꯅꯠꯇꯗ
ꯎꯦ ꯈ ꯁ ꯈꯣꯠ ꯂ ꯁꯤ ꯈꯣꯛꯗ ꯂꯒꯅꯤꯗ ꯍꯥꯏꯕꯗꯤ꯫ ꯑꯁ ꯁꯤꯁꯨ ꯑꯥ ꯆꯥꯠꯂꯗꯤ ꯌꯥꯝ ꯋꯥꯏꯅ ꯏꯅꯦ
ꯎꯝ꯫
ꯉꯁꯤꯗꯤ ꯋꯥꯔꯤ ꯁꯥꯐꯥꯎ ꯐꯪ ꯁꯥꯡꯗꯦꯍꯦ
ꯉꯁꯤꯗꯤ ꯅꯣꯏꯗꯤ ꯀꯔꯤ ꯇꯧꯕꯣꯏꯔꯣ꯫
ꯍꯥꯥ
ꯉꯁꯤꯗꯤ ꯀꯔꯤ ꯀꯔꯤ ꯊꯕꯛ ꯇꯧꯒꯦ꯫
ꯑꯩꯏꯗꯤ ꯄꯣꯠ ꯂꯧꯕ ꯆꯠꯂꯦ ꯀꯩꯅꯣꯗ ꯃꯐꯝ ꯑꯃꯗ ꯈꯔ ꯂꯥꯞꯄ ꯃꯐꯝꯗ ꯀꯣ ꯑꯩ ꯏꯟꯖꯥꯡ ꯅꯥꯄꯤꯒꯨꯝꯕ ꯊꯥꯔꯛꯄꯒꯤ ꯂꯧꯕ ꯆꯔꯦ ꯑꯩꯈꯣꯏꯗꯤ ꯑꯗꯨꯒꯤ ꯋꯥꯕꯅꯤꯅꯦ ꯄꯣꯠ ꯌꯥꯝ ꯕꯦꯛ ꯑꯆꯧꯕ ꯑꯃ ꯊꯥꯡꯕꯅꯤꯅ ꯌꯥꯝ ꯋꯥꯏꯅꯤ꯫
ꯑꯩꯒꯤꯕꯨ
ꯎꯝ ꯍꯝ
ꯀꯣꯏꯠ ꯑꯃꯥꯟꯅ ꯊꯥꯡꯕꯤꯒꯦ꯫
ꯑꯁ ꯕꯣꯔꯥ ꯕꯣꯔ ꯑꯆꯧꯕ ꯑꯃ ꯑꯗꯨꯒꯤꯅꯦ ꯌꯥꯝ ꯂꯨꯝꯕꯅꯤꯅ ꯑꯗꯣ ꯎꯁꯣꯏꯒꯨꯝꯕ꯫ ꯅꯨꯄꯥ ꯑꯣꯏꯕꯒꯤ ꯊꯥꯡꯕꯅꯦ ꯅꯨꯄꯤ ꯊꯥꯡꯕ ꯉꯝ ꯅꯣꯏ ꯑꯗꯨꯒꯨꯝꯕ
ꯁꯦꯁ ꯑꯩ ꯊꯥꯡꯒꯦ ꯈꯨꯠ ꯑꯃ ꯊꯥꯡꯒꯦ꯫
ꯏꯁ꯫ ꯅꯪꯗꯣ ꯅꯪꯗꯣ ꯋꯥꯡꯉꯁꯨ ꯐꯥꯡꯍꯟꯈꯤ ꯃꯣꯏꯗ
ꯁꯤꯁ ꯑꯩꯈꯣꯏꯗꯤ ꯎꯝ
ꯋꯥ ꯑꯩ ꯍꯥꯏꯒꯦ ꯋꯥꯅꯒ ꯀꯥꯡꯕꯁꯦ ꯄꯪꯉꯥ ꯂꯩꯇꯕꯅꯦ
ꯁꯤꯁ ꯑꯗꯨ ꯅꯪꯅ ꯍꯥꯏꯕꯁꯤꯗꯤ ꯃꯤ ꯅꯦꯝꯔꯒ ꯆꯥꯎꯔꯗꯤ ꯁꯤꯅꯦꯕ ꯅꯪꯒꯤꯁꯤꯀꯣ꯫
ꯈꯔ ꯅꯦꯝꯃꯒ ꯑꯗꯨꯝ ꯀꯩ ꯍꯥꯏꯁꯤꯔ ꯌꯦꯡꯕꯗ ꯑꯗꯨꯝ ꯂꯩꯗꯨꯅ ꯑꯍꯥ ꯁꯤꯁꯦ꯫ ꯑꯅꯤ ꯍꯥꯏ ꯐꯪꯅ ꯌꯥꯝ ꯋꯥꯡꯉꯁꯨ ꯑꯗꯨꯝ ꯃꯁꯥꯗꯣ ꯄꯥꯔꯒ ꯀꯪꯉꯗꯤ ꯄꯥꯡꯒꯜ ꯂꯩꯔꯦꯏꯅꯤ
ꯆꯨꯝꯃꯦ ꯑꯗꯨꯃꯥꯏ ꯑꯗꯨꯃꯥꯏꯅꯅꯦ ꯑꯩꯁꯦ ꯍꯧꯖꯤꯛ
ꯅꯪꯗꯣ ꯍꯣꯏ ꯋꯥꯅꯤ ꯋꯥꯉꯝꯅꯤ ꯑꯗꯨꯕꯨ ꯅꯪꯗꯤ ꯅꯣꯏꯗꯤ ꯅꯠꯇꯦꯕ ꯅ ꯅꯣꯏꯗꯕ ꯅꯪꯗꯣ ꯈꯪꯉꯦꯕ
ꯑꯦ ꯑꯥꯏ ꯀꯤꯕꯨ ꯀꯦ ꯅꯪ ꯑꯩ ꯎꯔꯕꯣ꯫
ꯅꯪ ꯅꯪ ꯐꯣꯇꯣ ꯑꯗꯨ ꯎꯗꯨꯗꯤ
ꯑꯦ ꯑꯦꯍꯦ
ꯑꯁꯦꯡꯕ ꯎꯗ꯭ꯔꯁꯨ ꯍꯥꯥ
ꯀꯔꯤꯕꯨ
ꯅꯪꯕꯨꯅꯦ ꯑꯁꯦꯡꯕ ꯑꯨꯗꯔꯁꯨ ꯐꯣꯇꯣ ꯂꯣꯏ ꯎꯕꯗꯨꯗꯤ ꯑꯗꯨ ꯂꯣꯏ ꯑꯗꯨꯝ ꯈꯪꯏꯅ
ꯑꯆꯥ
ꯍꯥꯏꯅꯤ ꯑꯗꯨꯕꯨ ꯅꯪ ꯀꯟꯅꯤꯡꯉꯗꯤꯀꯣ ꯑꯗꯨꯝ ꯂꯨꯝ ꯂꯨꯝꯕꯗ ꯊꯥꯡꯅꯤ ꯀꯥꯟꯒꯅꯤ
ꯑꯩꯁꯦ ꯊꯥꯡꯕꯁꯤꯡꯁꯦ ꯊꯥꯡꯕꯁꯦ ꯌꯥꯝ ꯉꯝꯕꯗꯤ ꯅꯠꯇꯦ ꯍꯥꯏꯕꯗꯤ ꯑꯗꯨꯝ ꯑꯩꯒꯤ ꯈꯪꯗꯨꯗ ꯑꯩ ꯄꯥꯡꯒꯟꯁꯦ ꯑꯗꯨ ꯃꯦꯗꯤꯌꯝ ꯍꯥꯏꯕ ꯍꯥꯏꯕ ꯇꯥꯔꯦ
ꯍꯥꯡꯕ ꯉꯝꯗꯗꯤ ꯆꯦꯟꯕꯗꯤ ꯉꯝꯗꯅ ꯉꯝꯒꯗ꯭ꯔꯥ ꯅꯝꯖꯦꯜ ꯆꯦꯜꯂꯨꯅꯦ
ꯆꯦꯟ ꯕꯁꯤ ꯆꯦꯟꯕꯁꯦ ꯍꯥꯏꯗꯤ ꯍꯣꯏ ꯉꯝꯃꯦ ꯆꯦꯟꯕꯗꯤ ꯍꯥꯏꯗꯤ ꯈꯣꯡ ꯁꯥꯡꯕꯅꯤꯅ
ꯎꯝ ꯀꯥꯡꯕꯨꯗꯤ ꯀꯥꯡꯕꯨꯁꯤꯡꯗꯤ ꯆꯕꯗ ꯆꯦꯟꯕꯒꯤꯗꯤ ꯈ꯭ꯋꯥꯏ ꯑꯦꯗꯚꯥꯟꯇꯦꯖ ꯑꯣꯏꯕ ꯃꯁꯥꯗꯣ ꯁꯥ ꯌꯥꯡꯕꯅꯤꯅꯀꯣ
ꯁꯤꯁ ꯃꯆꯥ ꯌꯥꯡꯗꯦ ꯃꯆꯥ ꯀꯣ ꯃꯤꯁꯦ ꯁꯣꯜꯂꯒ ꯃꯆꯥ ꯌꯥꯝ ꯂꯨꯝꯕ ꯈꯣꯏꯁꯨ ꯂꯩꯕꯅꯦ
ꯎꯝ ꯀꯪꯉꯗꯤ ꯃꯁꯥꯗ ꯌꯥꯒꯅꯤꯅ
ꯏ ꯅꯪꯗꯤ ꯍꯩꯔꯦꯍꯦ ꯈꯪꯉꯦꯍꯦ ꯅꯪꯗꯤ
ꯑꯅꯣꯏꯕꯁꯤꯡꯅ ꯆꯦꯟꯕ ꯉꯝꯗꯕꯅꯤ ꯍꯦꯟ ꯁꯥ ꯂꯨꯝꯃꯗꯤ
ꯃꯣꯏꯕꯨ ꯁꯤꯡꯉ ꯑꯗꯨꯗꯤ ꯆꯨꯝꯃꯦꯅ ꯃꯣꯏꯗꯤ ꯎꯛꯄꯔꯦꯇꯦ
ꯎꯝ ꯎꯗꯕꯤꯅ ꯈꯪꯗꯣꯏꯅꯦ ꯑꯗꯨꯗꯤ ꯍꯥꯏꯗꯤ ꯍꯥꯏꯗꯤ ꯆꯠꯇꯥꯔꯦ ꯍꯥꯏꯗꯤ
ꯑꯣꯐ
ꯍꯗꯤ ꯍꯗꯤ ꯀꯥꯟꯗꯤ ꯁꯥꯒ ꯁ ꯍꯥꯏꯇꯥ ꯁꯇꯥ
ꯎꯝ
ꯎ꯭ꯔꯥ
ꯆꯨꯝꯃꯦ ꯆꯨꯝꯃꯦ ꯆꯨꯝꯃꯦ
ꯑꯥ
ꯆꯨꯝꯃꯦꯕ
ꯇꯥꯕꯔꯣ ꯅꯪ ꯆꯥꯛ ꯆꯥꯕ ꯂꯣꯏꯔꯦ ꯍꯥꯏꯕ ꯍꯥ
ꯍꯣꯏ ꯍꯣꯏ꯫
ꯍꯣꯏꯕꯣ ꯑꯗꯨ ꯇꯥꯕ
ꯍꯣꯏ ꯆ ꯍꯣꯏ
ꯌꯥꯝ ꯊꯨꯏ ꯅꯣꯏ ꯅꯣꯏꯗꯤ ꯉꯪ ꯉꯟꯅ ꯆꯥꯏꯅꯦ
ꯍꯣꯏ ꯑꯩꯈꯣꯏꯗꯤ ꯉꯟꯅ ꯆꯥꯕꯅꯦ ꯑꯩꯈꯣꯏꯁꯦ
ꯎꯝ ꯑꯗꯨꯗꯤ ꯋꯥꯠꯂꯤ ꯄꯨꯡ ꯃꯥꯄꯜ ꯃꯈꯥꯏ ꯂꯄꯥꯜ ꯃꯈꯥꯏ ꯆꯥꯗꯧꯅꯦ
ꯑꯦ ꯃꯄꯜꯗꯤ ꯊꯦꯡꯃꯟꯗ꯭ꯔꯣ
ꯃꯥꯄꯜꯃꯛꯇꯤ ꯌꯧꯗꯦ ꯂꯄꯥ ꯃꯈꯥꯏꯗ ꯁꯥꯏ ꯊꯕ ꯊꯕꯛ ꯇꯧꯕꯁꯤꯡꯗ ꯂꯥꯛꯇ꯭ꯔꯤꯌꯦ ꯊꯕꯛ ꯇꯧꯕꯁꯤꯡꯗꯣ ꯄꯨꯡ ꯂꯄꯥꯜ ꯃꯈꯥꯏꯗ ꯂꯥꯛꯑꯦꯕ
ꯑꯣ
ꯈꯔꯗꯤ ꯂꯥꯛꯈ꯭ꯔꯦ ꯑꯗꯨ ꯈꯔ ꯂꯥꯛꯇ꯭ꯔꯦ ꯑꯩꯈꯣꯏꯗꯣ
ꯑꯣ ꯄꯨꯟꯅ ꯆꯥꯅꯉꯥꯏꯅꯦꯕ ꯅꯣꯏꯁꯤꯀꯣ
ꯍꯣꯏ ꯍ ꯐꯔꯦ ꯑꯗꯨ ꯌꯥꯔ ꯍ ꯏ ꯇꯔꯥꯏ ꯏꯁꯥ ꯑꯗꯨ ꯌꯥꯗꯅꯤ
ꯁ ꯄꯨꯟꯅ ꯆꯥꯗ꯭ꯔꯗꯤ ꯀꯩ
ꯃꯤ ꯃꯉꯥ ꯃꯤ ꯃꯤ ꯃꯉꯥꯅꯤꯅꯝ ꯂꯩꯕ ꯑꯗꯨꯗꯤ ꯎꯉꯂ ꯑꯁꯥ ꯄꯈꯥ ꯉꯥꯛꯇ ꯂꯩꯔꯕꯅꯤꯅ ꯌꯥꯗꯣꯏꯅꯦ ꯆꯠꯃꯤꯟꯅꯗꯗꯤ ꯀꯅꯥ ꯈꯪꯕ ꯃꯤ ꯑꯃꯕꯨꯥꯎ ꯌꯥꯝ ꯆꯥꯔꯒ
ꯎꯝ
ꯁꯥ ꯀꯦꯇ ꯀꯖꯤ ꯁꯣ ꯇ ꯍꯧꯖꯤ
ꯍꯦ ꯍꯦ
ꯆ ꯀꯅ ꯂꯣꯏꯔꯤꯦꯍꯦ ꯑꯗꯨ
ꯆꯥꯛ ꯆꯥꯛ ꯌꯥꯝꯗ꯭ꯔꯤꯕ꯭ꯔꯣ ꯅꯪꯗꯤ
ꯅꯪꯗꯤ ꯅꯪꯗꯤ ꯀꯥꯏ ꯌꯥꯝ ꯀꯥꯔꯝꯃꯣꯗ ꯀꯣ
ꯁꯤꯁ ꯅꯪ ꯌꯥꯝ ꯈꯪꯉꯦ ꯅꯪꯗꯤ
ꯑꯣ ꯑꯗꯨꯝ ꯍꯥꯗꯅꯦ ꯈꯝ ꯈ ꯍꯥꯏ ꯍꯥꯏ ꯍꯥꯏꯕꯅꯤꯗ
ꯑꯗꯨ ꯌꯥꯝ ꯆ
ꯑꯦ ꯆꯥꯛ ꯌꯥꯝ ꯆꯥꯎꯋꯦ ꯀꯩꯔꯣ ꯆꯥꯛꯅ ꯍꯤꯡꯕꯅꯦ ꯍꯣꯏ ꯆꯥꯗꯤ ꯆꯥꯗꯤ ꯂꯦꯞꯄ ꯌꯥꯗꯦꯀꯣ ꯍ ꯆꯂꯔꯦꯠꯇ ꯂꯣꯛꯅꯅꯦ ꯆꯥꯛ ꯆꯥꯛ ꯌꯥꯝ ꯆꯥꯗꯤ ꯌꯥꯝꯅ ꯄꯪꯉꯝ ꯂꯩꯒꯅꯤ ꯇꯥꯛꯗꯣ ꯌꯥꯝ ꯆꯥꯗꯤ ꯄꯥꯡꯒꯟꯗ ꯌꯥꯝꯃꯨꯅꯦꯕ ꯊꯥꯛ ꯌꯥꯝ ꯆꯥꯕ ꯃꯤ ꯄꯥꯡꯒꯟ ꯌꯥꯝꯃꯅꯦꯕ ꯑꯗꯨ ꯏꯃꯦ
ꯎꯝ
ꯆꯛ ꯆꯔꯥ ꯆꯥꯛ ꯌꯥꯝ ꯆꯥꯒ ꯄꯨꯛ ꯆꯥꯎꯕ ꯅꯠꯇꯦꯀꯣ ꯆꯥꯅ ꯄꯨꯛ ꯆꯥꯎꯍꯟꯕ ꯅꯠꯇꯦ ꯀꯛ ꯆꯥꯎꯍꯟꯕꯗꯤ ꯀꯩꯅꯣꯅꯤꯅꯦ ꯍꯥꯎ ꯍꯥꯎꯅꯦ ꯐ ꯐꯅꯦ ꯆꯥꯎꯋꯥꯅ ꯂꯩ ꯆꯅ ꯍꯨ ꯀꯦ ꯇꯧꯍꯟꯗꯦ ꯆꯥꯛ ꯀꯦ ꯄꯥꯅꯪꯒꯤꯅꯦꯕ
ꯍꯣꯏ
ꯎ ꯄꯨꯡ ꯆꯥꯎꯕꯗꯤ